ꯍꯜꯂꯣ
ꯀꯔꯤ ꯇꯧꯔꯤꯅꯣ
ꯀꯔꯤꯁꯨ ꯇꯧꯗꯦ ꯐꯝꯔꯒ ꯂꯩꯌꯦ ꯏꯟꯁꯥꯡ ꯊꯣꯡꯉꯒ ꯇꯌꯦ
ꯀꯔꯤ
ꯇꯥꯗꯕ꯭ꯔꯣ
ꯇꯥꯏ ꯇꯥꯏ ꯇꯥꯏ ꯀꯔꯤ ꯊꯕꯛ ꯇꯧꯒꯦꯔꯕ
ꯆꯔꯀꯅꯤ
ꯕꯖꯥꯔꯗ ꯁꯦꯀꯦꯟ ꯍꯦꯟ ꯈꯟꯕ ꯆꯠꯀꯦ
ꯁꯤꯀꯦꯅ ꯌꯦꯡꯕ ꯆꯠꯀꯦꯕ
ꯍꯣꯏ
ꯏꯅꯤꯗ
ꯅꯪꯗꯤ
ꯀꯔꯤ ꯃꯊꯦꯜ ꯆꯥꯔꯒꯦ ꯎꯝ
ꯆꯥꯗ꯭ꯔꯤꯌꯦ ꯊꯣꯡꯉꯦ ꯗꯥꯎꯜ ꯊꯣꯡꯔꯤꯌꯦꯦ
ꯎ ꯎ
ꯇꯥꯗꯕ꯭ꯔꯣ
ꯑ ꯌꯥꯔ
ꯎꯝ
ꯑꯁꯤꯒꯤꯅꯒ ꯄꯤꯛꯄꯅꯦꯀꯣ ꯑꯩꯅꯒ ꯒꯅꯥꯒ
ꯂꯣꯏꯔꯦꯍꯦ ꯅꯪꯁꯦ ꯍꯟꯅꯨꯔꯕꯣ ꯅꯪ
ꯎꯝ
ꯐꯨꯠꯕꯣꯜ ꯉꯔꯥꯡ ꯌꯦꯡꯗꯦꯅ ꯇꯨꯝꯅꯤꯡꯉꯦ ꯇꯨꯝꯈ꯭ꯔꯦ ꯐꯨꯠꯕꯣꯜ ꯌꯦꯡꯗꯦ
ꯑ ꯍꯣꯏ ꯇꯅꯤꯡꯉꯦ ꯍꯥꯏꯅꯦ ꯇꯨꯝꯈ꯭ꯔꯦ ꯚ ꯌꯥꯝ ꯐꯥꯔꯦ
ꯝ꯫꯫
ꯌꯦꯉꯦ ꯌꯦ
ꯅꯣꯏꯗꯤ
ꯑꯩꯈꯣꯏꯗꯤ ꯅꯦꯟ ꯁꯞꯄꯣꯔꯠ ꯇꯧꯔꯒ ꯌꯥꯝ ꯊꯤꯅ ꯍꯦꯔꯤꯀꯦꯠꯅ ꯅꯩꯕꯤꯈ꯭ꯔꯦꯅꯦ ꯉꯔꯥꯡꯗꯤ ꯀꯒꯣ ꯁꯤꯕꯣ
ꯑꯣ
ꯑꯩꯈꯣꯏ ꯐꯖꯅ ꯅꯩꯕꯤꯈ꯭ꯔꯦ ꯉꯔꯥꯡꯗꯤ ꯑꯩꯈꯣꯏ ꯅꯒ
ꯐꯖꯕ꯭ꯔꯣ ꯕꯣꯜꯗꯣ
ꯍꯣꯏꯗ ꯕꯣ ꯐꯖꯩ ꯑꯩꯗ ꯕꯣꯜꯕꯨꯥꯎ ꯀꯃꯥꯏꯅ ꯐꯖꯗꯕ ꯌꯥꯕ꯭ꯔꯣ ꯕꯣꯜ ꯐꯖꯩꯌꯦ ꯌꯦꯡꯂꯤꯁꯦ ꯍꯌꯦꯡꯗꯤ ꯐꯣꯔ ꯊꯥꯔꯇꯤꯗꯤ ꯄꯣꯔꯆꯨꯒꯜ ꯂꯩꯌꯦꯍꯦ
ꯑ ꯌꯦꯡꯒꯅꯤ ꯑꯗꯨꯗꯤ
ꯇꯨꯝꯕ ꯌꯥꯗ
ꯑꯗꯣ ꯑꯩ
ꯑꯗꯨꯒ ꯇꯨꯌꯦꯜꯞ ꯊꯥꯔꯇꯤꯗꯒꯤꯗꯤ ꯇꯨꯝꯃꯔꯣꯏꯗꯕꯅꯦ ꯇꯨꯌꯦꯜꯞ ꯊꯥꯔꯇꯤꯗꯤ ꯁꯤꯛꯁ ꯊꯥꯔꯇꯤ ꯐꯣ
ꯑꯣ ꯇꯃ ꯇꯃ ꯑꯩꯗꯤ ꯇꯨꯝꯗꯕꯤꯁꯨ ꯌꯦꯡꯕ ꯉꯝꯃꯦ ꯑꯩꯅ ꯇꯨꯝꯕꯤꯕꯒꯤꯅꯤ
ꯅꯅꯥꯪꯪꯔꯣ
ꯍꯣꯏ
ꯌꯥ
ꯑꯩꯗꯤ ꯔꯣꯅꯥꯜꯗꯣꯒꯤ ꯐꯦꯟꯗꯤ ꯅꯠꯇꯦꯍꯦ ꯑꯗꯨ ꯑꯣꯏꯔꯁꯨ ꯌꯦꯡꯒꯅꯤ
ꯃꯦꯁꯤꯤ ꯄꯝ꯭ꯔꯕ
ꯄꯥꯝꯃꯦ ꯍꯣꯏ ꯑꯁꯦꯡꯕꯗꯤ
ꯏ ꯇꯅꯣꯡꯀꯣ ꯑ
ꯀꯔꯤꯒꯤꯔꯣ
ꯏꯅꯤꯅꯦ
ꯍꯥ ꯑꯩꯈꯣꯏꯒꯤ ꯅꯪ ꯅꯪ ꯀꯅꯥ ꯁꯞꯄꯣꯔꯠ ꯇꯧꯕ꯭ꯔꯣ ꯔꯣꯅꯥꯜꯗꯣ ꯇꯧꯕ꯭ꯔꯣ
ꯗꯤ ꯇꯧꯋꯦꯗ ꯏꯁ꯭ꯔꯣꯅ ꯂꯧꯗꯤ ꯅꯨꯡꯁꯤꯌꯦꯗ
ꯑꯣ
ꯑꯩꯒꯤ ꯃꯤꯅ ꯃꯦꯁꯤ
ꯁꯨ ꯇꯧꯕ ꯑꯣ ꯑꯩꯈꯣꯏ ꯑꯩ ꯍꯨꯏ ꯂꯣꯏꯌꯦꯕ ꯀꯣ
ꯑꯥ
ꯑꯩꯈꯣꯏ ꯍꯨꯏ ꯂꯣꯏꯌꯦꯕꯀꯣ ꯑꯩꯈꯣꯏꯒꯤ
ꯍꯣꯏ ꯍꯣꯏ ꯇꯥꯏ ꯇꯥꯏ ꯅꯣꯏ ꯍꯨꯏ ꯂꯨꯑꯦ ꯑꯗꯣ ꯎꯝ
ꯑꯩꯈꯣꯏꯒꯤ ꯍꯨꯏꯒꯤ ꯃꯤꯡꯗꯣ ꯔꯣꯅꯥꯜꯗꯣ ꯀꯧꯋꯦ
ꯑꯁ ꯅꯪꯁꯨ ꯑꯗꯨꯃꯛꯇꯤ ꯥꯏ ꯀꯩꯅꯣꯗꯔꯣ ꯃꯅꯥꯜꯗ ꯁꯔꯁꯤꯜꯅꯤꯅꯦꯀꯣ ꯄꯣꯠꯆ ꯆꯩꯗ ꯍꯥꯏꯕꯁꯤ ꯔꯣꯅꯥꯗꯣ ꯃꯤꯟ ꯇꯞꯄ ꯍꯥꯏꯕꯁꯤꯗꯤ ꯁꯪꯁꯥꯔꯒꯤ ꯕ꯭ꯂ ꯔꯦꯁꯤꯡꯅꯦ ꯂꯩꯇꯦꯗ
ꯍꯣꯏꯅꯦ ꯑꯗꯣ ꯅꯪ ꯎ ꯀꯔꯤ ꯀꯔꯤ ꯂꯣ ꯂꯣꯑꯣ ꯌꯥꯝ ꯊꯦꯠꯂꯦ ꯑꯗꯣ ꯊꯦꯠꯀꯅꯣ ꯏꯕꯨꯡꯉꯣ ꯅꯨꯡꯉꯥꯏꯌꯦ ꯑꯗꯣ ꯀꯣ
ꯍ
ꯅꯪ ꯀꯔꯤ ꯀꯔꯤ ꯂꯣꯜꯂꯣ ꯌꯥꯝ ꯊꯦꯠꯄꯗꯣ ꯃꯤꯅ ꯉꯥꯡꯉꯤꯁꯦ ꯇꯥꯎꯑꯣ ꯉꯥꯏꯈꯣ ꯑꯁ ꯅꯪꯁꯨ ꯅꯪ ꯀꯔꯤ ꯀꯔꯤ ꯋꯥꯅꯣ ꯌꯥꯝ ꯊꯦꯠꯂꯦꯗꯅ ꯑꯗꯣ ꯊꯦꯠꯀꯅꯨ ꯍꯥꯏꯕ ꯑꯗꯨ ꯍꯥꯏꯒꯦ ꯇꯧꯕꯅꯦ ꯍꯥꯏꯔꯛꯑꯣ ꯅꯪ ꯑꯗꯣ ꯊꯦꯠꯀꯅꯨ ꯍꯥꯏꯕ ꯑꯗꯨꯒꯨꯝꯕꯗꯣ ꯍꯥꯏꯒꯅꯨ ꯍꯥꯏꯕ
ꯑꯣꯀꯦ ꯑꯣꯀꯦ ꯑꯣꯀꯦ ꯑꯣꯀꯦ ꯑꯣꯀꯦ ꯑꯗꯨ ꯑꯣꯏꯔꯗꯤ ꯌꯦ
ꯆꯥꯛ ꯆꯥꯔꯕꯣ
ꯆꯥꯗꯔꯤꯌꯦ ꯊꯣꯡ ꯎꯗꯉꯥꯏ ꯆꯦꯡ
ꯏꯁꯁꯨ ꯅꯣꯏꯁꯨ ꯊꯦꯡꯉꯤꯅꯦ
ꯍꯣꯏꯗ ꯑꯩꯁ ꯊꯦꯡꯅ ꯊꯦꯡꯅ ꯆꯥꯗ꯭ꯔꯗꯤ ꯉꯟꯃꯟ ꯇꯤꯗ ꯆꯅꯦ ꯏꯂꯚꯦꯟ ꯁꯚꯦꯟ ꯊꯥꯔꯇꯤꯗ ꯕ꯭ꯔꯦꯛꯐꯥꯁ ꯇꯧꯔꯅꯤ ꯑꯦꯂꯚꯦꯟ ꯊꯥꯔꯇꯤꯗ ꯑꯩꯈꯣꯏꯒꯤ ꯂꯥꯟꯁ ꯇꯧꯔꯅꯤ ꯑꯗꯨꯒ ꯆꯥꯀꯅꯤ ꯑꯗꯨꯒ ꯁꯚꯦꯟ ꯊꯥꯔꯇꯤꯗ ꯆꯥꯔ ꯁꯗꯅꯤ
ꯑꯁ ꯆꯥꯕ ꯊꯕꯛꯇꯤ ꯂꯦꯞꯇꯤ ꯂꯦꯞꯇꯦꯅꯀꯣꯁꯤꯡ ꯆꯥꯅꯤꯡꯉꯥꯏ ꯂꯩꯌꯦ ꯍꯥꯏꯕ
ꯃꯤ ꯍꯥꯏ ꯇꯃꯤꯥꯛ ꯁꯥꯛ ꯏꯟꯒꯗꯧꯔꯤꯅꯤꯅꯦ
ꯑꯗꯣ ꯅꯣꯏꯅ ꯁꯦꯝꯃꯒ ꯆꯥꯕꯒ ꯊꯛꯄꯗꯤ ꯑꯣꯏꯗꯦꯅ ꯃꯤꯅ ꯁꯦꯝꯕꯤꯕ ꯅꯠꯇ꯭ꯔꯥ
ꯑꯣꯏꯣꯏꯗꯦ ꯑꯣꯏꯣꯏꯗꯦ ꯍꯣꯏꯗ
ꯑꯗꯨꯒꯤ ꯅꯨꯡꯉꯥꯏꯕꯅꯤꯅꯦ ꯅꯁꯥ ꯅꯁꯥꯅ ꯇꯧꯔꯒ ꯇꯧꯗꯣꯏ ꯑꯣꯏꯔꯃꯗꯤ ꯇꯔ ꯊꯛꯑꯣꯏꯅꯦ
ꯍꯣꯏ ꯍꯣꯏ ꯍꯣꯏ ꯃꯤꯅ ꯊꯣꯡꯕ ꯏꯅꯦꯗ ꯍꯥꯏꯁꯨ ꯆꯨꯝꯃꯦꯗ ꯎꯝ ꯍ ꯑꯁ ꯅꯪꯅ ꯑꯦꯟꯁꯇꯥꯏꯟꯒꯤ ꯀꯣꯛꯃ
ꯈꯛꯇ
ꯏꯁꯤꯡꯕꯁ
ꯑꯩꯔꯣ ꯃꯥꯗꯣ ꯑꯩ ꯃꯁꯨ ꯅꯨꯄꯤꯅꯦ
ꯑꯁ
ꯎꯝ ꯃꯁꯨ ꯅꯨꯄꯤꯅꯦ ꯑꯩꯒꯤ ꯏꯄꯨꯅꯦꯗꯣ
ꯑꯣꯏꯌꯣ ꯍꯥꯏꯕ ꯑꯩꯅ ꯁꯥꯎꯔꯒ ꯃꯌꯥꯝꯕ ꯑꯣꯏꯊꯣꯛꯈꯤꯕꯅꯦꯕ
ꯅꯪ ꯑꯣꯏꯅꯤꯡꯉꯦꯅꯦ ꯄꯪꯑꯣꯏ ꯑꯣꯏꯕ ꯌꯥꯕ ꯅꯠꯇꯦꯍꯦ ꯐꯥꯒꯤꯒꯤ ꯃꯤꯒꯤꯤꯗꯥꯛꯛꯇ
ꯑꯗꯨ ꯌꯥꯗꯦꯗ ꯑꯣꯏꯣꯏꯕ ꯌꯥꯗꯦ
ꯌꯨꯝꯗ ꯂꯩꯗꯣꯏꯔꯣ ꯆꯠꯊꯣꯛꯇꯣꯏꯔꯣ
ꯑꯩꯤꯡꯈꯣꯟꯒ
ꯍꯩꯌꯦꯦ ꯑꯩꯅ ꯍꯩꯇꯕ ꯊꯕꯛ ꯌꯥꯎꯗꯦ ꯂꯣꯏꯅ ꯍꯩꯌꯦ ꯐꯤꯁ ꯐꯤꯁꯨꯨ ꯁꯥꯕ ꯍꯥꯏꯌꯦ ꯅꯪꯒꯤ ꯐꯤ ꯁꯥꯕꯤꯌꯔꯥ ꯑꯩꯈꯣꯏꯒꯤ
ꯁꯕꯤ ꯁꯕꯤꯌ
ꯍꯟꯗꯛꯇꯤ ꯀꯣ ꯎꯝ ꯀꯣꯂꯦꯖꯁꯨ ꯆꯠꯇꯕꯅꯤꯅ
ꯑ ꯍ ꯍ
ꯀꯣꯂꯦꯖꯁꯨ ꯆꯠꯇꯕꯅꯤꯅꯀꯣ ꯃꯇꯝ ꯌꯥꯝ ꯂꯩꯌꯦꯕ ꯁꯥꯕꯤꯌꯣ ꯍꯥꯏꯔꯗꯤ ꯁꯥꯕꯤꯒ ꯌꯦꯦ ꯍꯣꯡꯅ ꯄꯤꯊꯣꯛꯑꯒ ꯂꯣꯏꯔꯦ ꯀꯩꯅꯣ ꯅꯪꯒꯤꯕꯨ
ꯑꯩꯁ ꯑꯩꯁꯦ ꯀꯁ ꯑꯦꯄꯣꯏꯟꯃꯦꯟ ꯌꯥꯝꯃꯦ ꯑꯦꯄꯣꯏꯟꯃꯦꯟ ꯌꯥꯝꯕꯅꯤꯅ ꯌꯨꯝꯗ ꯇꯨꯝꯕ ꯌꯥꯗ꯭ꯔꯦ
ꯀ ꯀꯔꯤ
ꯑꯩꯁꯨ ꯀꯩꯗꯧꯒꯦ ꯑꯦꯄꯣꯏꯟꯃꯦꯟꯁꯤꯗꯤ ꯂꯩꯌꯦꯅ
ꯑꯗꯣ ꯊꯕꯛ ꯍꯧꯖꯤꯛ ꯍꯧꯖꯤꯛ ꯇꯧꯔꯤꯕ ꯊꯕꯛꯁꯤꯡꯒꯤ ꯑꯣꯏꯔꯝꯅꯤ ꯀꯣ
ꯅꯪꯕꯨ
ꯍꯤꯒꯦ ꯇ ꯇꯥꯡꯁꯨ ꯕꯥꯛ ꯍꯥꯏꯕꯁꯤꯗꯤ ꯕꯖꯥꯔ ꯀꯨꯝꯒꯅꯤ ꯖꯥꯔꯦꯒꯦ ꯑꯦ ꯍꯥꯥ ꯃꯐꯥ ꯃꯃꯗ ꯍꯥꯏꯖꯤꯡꯈꯤ ꯆꯥꯥꯗ꯭ꯔꯣ
ꯌꯥꯔꯦ ꯌꯥꯔꯦ ꯌꯥꯝꯐꯥꯏ ꯑꯥ
ꯄꯖꯥꯗꯥ ꯁꯒꯣꯜ ꯈꯪꯖꯩ ꯍꯥꯏꯕ꯭ꯔꯥꯖ ꯑꯗꯨ ꯈꯔ ꯇꯝꯂꯨꯒꯦ ꯁꯤꯗꯤ
ꯑꯣ ꯑꯩ ꯌꯦꯡꯕ ꯂꯥꯛꯀꯦ
ꯂꯑꯣ ꯂꯑꯣ ꯂꯑꯣ
ꯎꯝ ꯑꯗꯣ ꯑꯩ ꯑꯩꯁꯨ ꯕꯖꯥꯔ ꯂꯥꯛꯀꯅꯤ ꯉꯁꯤ ꯊꯦꯡꯦꯡꯅꯁꯤꯔ ꯊꯦꯡꯅꯁꯤꯔꯣ ꯎꯝ ꯊꯦꯡꯅꯁꯤꯀꯣ
ꯑꯣ ꯍꯣꯏ
ꯆꯞꯄ ꯂꯩꯕꯤꯒꯦ
ꯎ
ꯑꯆꯥꯄꯣꯔꯤ ꯌꯥꯝ ꯑꯃ ꯂꯩꯕꯤꯒꯦ
ꯍ ꯍꯣꯏ ꯍꯣꯏ ꯍꯣꯏ
ꯅꯪ ꯀꯔꯤ ꯀꯔꯤ ꯆꯥꯅꯤꯡꯕ꯭ꯔꯣ
ꯑꯅꯤꯉꯗꯗ
ꯑꯩ ꯂꯣꯏꯅ ꯂꯩꯕꯗꯤ ꯉꯝꯃꯣꯏꯍꯦ
ꯑꯦ ꯑꯗꯨꯒ ꯑ ꯃꯤꯁꯨ ꯆꯥꯅꯤꯡꯉꯦ ꯁꯤꯡꯖꯨꯁꯨ ꯆꯥꯅꯤꯡꯉꯦ
ꯑꯁ ꯑꯍꯣꯡꯕ ꯑꯆꯥꯄ ꯉꯥꯛꯇꯅꯤ ꯂꯩꯩꯊꯣꯛꯑꯒ ꯂꯣꯏꯔꯦ ꯀꯔꯤꯔꯣ ꯎꯝ
ꯍꯣꯏ ꯑꯗꯨꯒ ꯕꯦꯀꯔꯤꯒꯤ ꯕ꯭ꯔꯦꯗ ꯃ ꯌꯥꯝ ꯌꯥꯜꯂꯦꯗꯅꯀꯣ ꯀꯨꯀꯤꯁꯀꯨꯝꯕꯗꯣ
ꯑꯥ ꯑꯥ ꯑꯥ ꯂꯩ ꯂꯩꯒꯦ ꯂꯩꯒꯦ ꯄꯩꯁꯥ ꯈꯨꯟꯕ ꯐꯪꯕ꯭ꯔꯥꯁꯨ ꯌꯦꯡꯀꯣ ꯂꯩꯒꯦ ꯂꯩꯒꯦ ꯏꯅꯥꯎꯁꯤꯡꯒꯤ ꯅꯣꯡ ꯐꯥꯗꯣꯛ ꯂꯩꯊꯣꯛꯄꯕꯨ ꯀꯔꯤ ꯃꯥꯡꯅꯤꯡꯉꯥꯏ ꯂꯩꯕ꯭ꯔꯥ
ꯍꯣꯏꯗ ꯍꯣꯏꯗ ꯍꯣꯏ ꯍꯣꯏ
ꯅꯪꯁꯦ ꯉꯁꯤ ꯌꯥꯝ ꯍꯔꯥꯎꯕ ꯃꯥꯜꯂꯤꯀꯣ
ꯑꯦ ꯇꯗꯅ ꯑꯗꯤ ꯀꯨꯀꯁ ꯀꯨꯝꯕ ꯒꯨꯝꯕ ꯑꯗꯨꯒꯨꯝꯕꯈ ꯆꯥꯅꯤꯡꯉꯦ ꯑꯇꯩ ꯆꯥꯅꯤꯡꯗꯦ
ꯍꯣꯏꯅꯦ ꯍꯣꯏꯅꯦ ꯂꯩꯕꯤꯒꯦ ꯍꯥꯏꯕ ꯑꯗꯨꯗꯤ ꯍꯣꯡꯕ ꯉꯝꯗꯦ ꯇꯪꯉ ꯀꯩꯔꯣ
ꯍꯣꯏꯗ ꯑꯗꯨꯏꯗꯤ ꯑꯍꯣꯡꯕ ꯉꯥꯛꯇꯤꯅꯦꯗ ꯅꯍꯪꯁꯤ ꯏꯁꯤ
ꯍꯣꯏꯅꯦ ꯂꯩꯕꯤꯒꯦ
ꯑꯗꯣ
ꯑꯗꯣ ꯁꯣꯏꯗꯤ ꯁꯣꯏꯒꯅꯨꯀꯣ ꯂꯥꯛꯎ ꯀꯣ ꯎꯝ
ꯎꯝ ꯀꯔꯤ ꯅꯪ ꯑꯩꯅ ꯋꯥ ꯑꯃ ꯀꯣꯏꯁꯟ ꯑꯃ ꯍꯪꯉ ꯟꯅꯅꯦ
ꯍꯪꯉꯣꯅꯦ
ꯇꯥꯔꯣ
ꯇꯥꯏꯌꯦ ꯍꯥꯏꯔꯛꯑꯣ
ꯍꯂ ꯀꯗ ꯑꯥ
ꯑꯩꯗꯤ ꯑꯃꯈꯛꯇ ꯍꯥꯏꯕ ꯉꯝꯃꯣꯏꯌꯦ
ꯎ
ꯑꯃꯈꯛꯇ ꯍꯥꯏꯕ ꯉꯝꯗꯦ ꯑꯅꯤ ꯑꯍꯨꯝ ꯍꯥꯏꯒꯦ ꯌꯥꯕ꯭ꯔꯣ
ꯑ ꯑꯅꯤ ꯑꯍꯨꯝꯁꯨ ꯍꯥꯏꯔꯣ ꯍ ꯍꯣꯏ
ꯑꯩꯒꯤꯗꯤ ꯑꯔꯖꯦꯟꯇꯤꯅꯥꯅꯦ ꯇꯥꯕ꯭ꯔꯥ ꯏꯁꯄꯦꯟꯅꯦ
ꯇꯥꯏ ꯏꯁꯄꯦꯟꯦꯟ ꯑ
ꯏꯁꯄꯦꯟ ꯐ꯭ꯔꯥꯟꯁ
ꯁꯄꯦꯦꯟ ꯍꯥꯏ ꯍ ꯍ
ꯑꯗꯨꯒ ꯐ꯭ꯔꯥꯟꯁ
ꯑꯔꯖꯦꯟꯇꯤꯅꯥꯅꯦ ꯏꯁꯄꯦꯟꯅꯦ
ꯐ꯭ꯔꯥꯟꯁ
ꯖꯄꯥꯟ
ꯆꯠꯂꯣ ꯍꯥꯏꯌꯦ ꯖꯄꯥꯟ ꯄꯣꯛꯈ꯭ꯔꯕꯗꯨꯕꯣ ꯅꯪ ꯐꯨꯠꯕꯣꯜ ꯌꯦꯡꯉꯦ ꯍꯥꯏꯗꯥꯏꯅꯦ ꯖꯄꯥꯟ ꯍꯥꯏꯔꯤꯗꯣ ꯀꯩꯒꯤꯔꯣ
ꯆ ꯄꯥꯟ ꯁꯤꯔꯔꯕꯣ